ꯍꯣꯏ
ꯐꯔꯦ ꯐꯔꯦ ꯅꯪꯅꯕꯨ ꯇꯥꯔꯗꯤ ꯆꯥꯛ ꯏꯁꯤꯡ ꯆꯥꯔꯕꯣ ꯀꯃꯥꯏꯟ ꯇꯧꯒꯦ
ꯑꯣ ꯆꯥꯗ꯭ꯔꯤꯌꯦ ꯀꯩꯅꯣ ꯇꯧꯗꯦ ꯊꯣꯡꯗ꯭ꯔꯤ ꯈꯔ ꯉꯜꯂꯤꯅꯀꯣ ꯑꯗꯨ ꯑꯩ ꯉꯁꯥꯏ ꯅꯣꯏ ꯀꯣꯏꯕ ꯆꯠꯄ ꯈꯣꯠꯄꯩ ꯇꯧꯕꯗꯣ ꯁꯨꯝ ꯋꯥꯍꯪꯗꯣ ꯑꯗꯨꯝ ꯍꯪꯉꯛꯀꯦꯕꯀꯣ ꯑꯗꯨꯝ ꯅꯪ ꯃꯊꯪ ꯃꯊꯪ ꯇꯝ ꯇꯝ ꯑꯗꯨꯝ ꯄꯥꯎꯈꯨꯝ ꯄꯤꯕꯤꯔꯛꯑꯣꯕꯀꯣ ꯑꯗꯣ ꯈ꯭ꯋꯥꯏ ꯐꯥꯁꯇꯒꯤꯀꯣ ꯑꯩꯅ ꯍꯪꯅꯤꯡꯕꯁꯦ ꯅꯪꯅ ꯆꯠꯇꯧꯔꯦ ꯈꯟꯕ ꯀꯥꯟꯗꯀꯣ ꯅꯪꯅ ꯑꯦ ꯁꯤ ꯃꯐꯝꯖꯤ ꯆꯠꯅꯤꯡꯉꯦ ꯍꯥꯏꯔꯒ ꯈꯜꯂ ꯂꯦꯞꯄ ꯂꯩꯔ ꯃꯇꯨꯡꯗꯀꯣ ꯏꯍꯥꯟ ꯍꯥꯟꯅ ꯅꯣꯏꯅ ꯍꯪꯕ ꯍꯥꯏꯗꯤ ꯃꯣꯏ ꯑꯌꯥꯕ ꯂꯧꯕꯁꯦ ꯀꯥꯏꯗ ꯂꯧꯒꯦ ꯀꯃꯥꯏꯟ ꯇꯧꯒꯦ
ꯏꯍꯥꯟ ꯍꯥꯟꯕ ꯂꯧꯕꯁꯦ ꯍꯧꯖꯤꯛꯇꯤꯀꯣ ꯏꯟꯁꯇꯥꯒ꯭ꯔꯥꯝꯗ ꯑꯦꯀꯥꯎꯟ ꯂꯣꯏꯅ ꯍꯥꯞꯄꯦꯕꯀꯣ ꯃꯣꯏꯒꯤ ꯇꯦꯜꯁ ꯑꯗꯨꯗ ꯃꯣꯏꯒꯤ ꯅꯝꯕꯔꯅꯆꯤꯡꯕ ꯅꯪꯅ ꯂꯣꯏꯅ ꯍꯥꯞꯄꯅꯦꯕꯀꯣ ꯑꯗꯣ ꯑꯩꯈꯣꯏꯅ ꯑꯗꯨꯗꯒꯤ ꯂꯧꯔꯒ ꯐꯣꯟ ꯑꯁꯤ ꯇꯧꯔꯒ ꯍꯪꯗꯣꯏꯅꯦꯕꯀꯣ ꯑꯦ ꯀꯃꯥꯏ ꯀꯃꯥꯏꯟ ꯇꯧꯒꯦ ꯍꯥꯏꯗꯤ ꯍꯧꯖꯤꯛ ꯂꯩꯕ꯭ꯔꯞ ꯈꯣꯠꯄ꯭ꯔꯥꯅꯀꯣ ꯑꯗꯨꯃꯥꯏꯅ ꯍꯪꯉꯅꯤ ꯑꯗꯨꯒ ꯄꯥꯎ ꯐꯥꯎꯅꯗꯣꯏꯅꯤ ꯑꯗꯩ ꯃꯈꯥ ꯇꯥꯕ ꯅꯪꯅ ꯍꯪꯅꯤꯡꯕ ꯀꯩ ꯀꯥ ꯑꯗꯨꯝ ꯍꯪꯕ ꯌꯥꯔꯦꯕꯀꯣ ꯑꯗꯨꯒ ꯑꯗꯨꯃꯥꯏꯟ ꯇꯧꯔꯒ ꯕꯨꯛꯁꯦ ꯇꯧꯗꯣꯏꯅꯦ ꯇꯧꯕꯩꯕꯨꯗꯤ
ꯍꯣꯏ ꯕꯨꯛ ꯍꯥꯏꯕꯁꯤꯅ ꯑꯗꯨꯝ ꯃꯣꯏꯅ ꯑꯗꯨꯝ ꯍꯥꯏꯔꯛꯑꯝꯃꯅꯦꯕꯀꯣ ꯃꯤ ꯀꯌꯥ ꯂꯥꯛꯇꯣꯏꯅꯣ ꯀꯃꯥꯏꯟ ꯂꯦꯛꯇꯣꯏꯅꯣ ꯑꯗꯨꯝ ꯍꯪꯗꯤ ꯍꯪꯅꯔꯝꯃꯅꯦꯕ ꯑꯗꯣ ꯄꯩꯁꯥ ꯅꯨꯡꯁꯥꯖꯦ ꯍꯥꯟꯅ ꯄꯤꯖꯤꯟ ꯈꯔꯗꯤ ꯄꯤꯗꯕ ꯌꯥꯔꯣꯏꯅꯀꯣ ꯍꯥꯏꯕꯗꯤ ꯃꯥꯏ ꯃꯐꯝꯗꯨꯃꯥ ꯀꯟꯗꯧꯔꯤꯕꯅꯤꯅ ꯑꯗꯨ ꯍꯥꯟꯅ ꯄꯨꯂꯞ ꯄꯤꯕ꯭ꯔꯥ ꯇꯪꯈꯥꯏ ꯄꯤꯕ꯭ꯔꯥ ꯈꯔ ꯃꯣꯏꯅ ꯀꯌꯥ ꯍꯥꯟꯅ ꯑꯗꯨꯃꯥꯏ ꯄꯤꯌꯨ ꯍꯥꯏꯒꯦ
ꯑꯩꯈꯣꯏꯒꯤꯁꯦ ꯄꯨꯟꯅ ꯑꯩꯈꯣꯏ ꯇꯔꯥ ꯑꯣꯏꯔꯒꯗꯤ ꯑꯩꯈꯣꯏꯅ ꯂꯦꯛꯄꯒꯤ ꯄꯨꯟꯅ ꯆꯪꯕꯁꯦꯀꯣ ꯂꯤꯁꯤꯡ ꯃꯉꯥꯅꯦꯕ ꯃꯤ ꯑꯃꯃꯝꯗ ꯆꯥꯎꯉꯥ ꯆꯥꯎꯉꯥ ꯀꯣ ꯑꯗꯣ ꯂꯤꯁꯤꯡ ꯑ ꯂꯤꯁꯤꯡ ꯃꯉꯥ ꯇꯥꯕꯁꯤꯗ ꯑꯈꯣꯏꯅ ꯄꯤꯊꯣꯛꯈꯤꯕꯁꯦ ꯂꯨꯄꯥ ꯆꯧꯉꯥ ꯈꯛꯇꯅꯦꯕꯀꯣ ꯑꯗꯨꯒ ꯑꯈꯣꯏꯅ ꯂꯣꯏꯔꯒ ꯍꯜꯂꯛꯄꯗ ꯄꯤꯕꯁꯦ ꯑꯥ ꯑꯋꯥꯠꯄ ꯂꯤꯁꯤꯡ ꯃꯔꯤꯒ ꯆꯧꯉꯥꯗꯣ ꯑꯗꯨꯃꯥꯏꯅ ꯍꯥꯞꯄꯦꯕꯀꯣ ꯍꯥꯏꯕꯗꯤ ꯕꯨꯛ ꯇꯧꯁꯤꯟꯕꯒꯤ ꯂꯨꯄꯥ ꯆꯧꯉꯥ ꯈꯛꯇꯪꯅꯦ ꯍꯥꯏꯇꯥꯔꯦꯀꯣ ꯑꯩꯥꯈꯣꯏ ꯑꯍꯤꯡ ꯂꯦꯛꯄꯒꯤ ꯑꯩꯈꯣꯏꯅ ꯄꯤꯕꯁꯤꯀꯣ
ꯍꯣꯏ ꯑꯗꯨꯅꯦ ꯍꯥꯏꯖꯦ ꯅꯣꯏꯅ ꯕꯨꯛ ꯇꯧꯁꯤꯜꯂꯝꯃꯒ ꯃꯣꯏꯁꯨ ꯃꯥꯡꯗꯣꯏꯅꯤꯅꯀꯣ ꯂꯥꯛꯇ ꯇꯥꯔꯒꯗꯤ ꯀꯃꯥꯏ ꯍꯥꯏꯅꯤ ꯑꯗꯨꯝ ꯇꯪꯈꯥꯏꯒꯨꯝꯕ ꯅꯠꯇ꯭ꯔꯒ ꯁꯔꯨꯛ ꯑꯍꯨꯝ ꯊꯣꯛꯄꯒꯤ ꯑꯗꯨꯃꯥꯏꯅ ꯑꯃꯒꯨꯝꯕ ꯍꯥꯟꯅ ꯄꯤꯍꯜꯂꯝꯗꯧꯕ꯭ꯔꯥ ꯁꯨꯝ ꯈꯟꯕꯒꯤꯀꯣ ꯈꯪꯗꯕꯒꯤ ꯁꯨꯝ ꯍꯪꯉꯛꯏꯅꯦꯕꯀꯣ
ꯌꯥꯏꯌꯦ ꯌꯥꯏꯌꯦ ꯑꯗꯨꯝ ꯍꯪꯉꯛꯑꯣ ꯑꯗꯨꯏꯕꯨꯗꯤꯀꯣ ꯌꯥꯝ
ꯇꯧꯔꯦ ꯍꯣ ꯍꯣꯏ ꯆꯠꯇꯧꯔꯦꯅ ꯂꯦꯞꯄꯅꯤꯗꯅ ꯀꯣ ꯅꯣꯏꯒꯤ ꯇꯨꯏꯁꯤ ꯆꯠꯄꯁꯤ ꯅꯣꯏꯅꯁꯥꯒꯤ ꯒꯥꯔꯤꯗ ꯆꯠꯄ꯭ꯔꯥ ꯅꯠꯇ꯭ꯔꯒꯅ ꯀꯃꯥꯏꯅ ꯆꯠꯂꯤ
ꯍꯣꯏ ꯆꯠꯄꯕꯨꯗꯤ ꯏꯁꯥꯒꯤ ꯒꯥꯔꯤꯗ ꯆꯠꯂꯦ ꯍꯥꯏꯕꯗꯤ ꯒꯥꯔꯤ ꯑꯆꯧꯕ ꯑꯅꯤꯗ ꯆꯠꯂꯦꯕꯀꯣ ꯃꯤꯗꯣ ꯌꯥꯝꯕꯅꯤꯅ ꯑꯗꯒꯤ ꯅꯨꯄꯤ ꯑꯉꯥꯡꯁꯨ ꯌꯥꯎꯕꯅꯤꯅ ꯑꯗꯨꯒ ꯒꯥꯔꯤ ꯈꯥꯝꯕꯝ ꯀꯩꯀꯥ ꯑꯥꯗ ꯂꯣꯏꯅ ꯂꯩꯌꯦ ꯃꯣꯏꯅ ꯑꯗꯨꯝ ꯁꯦ ꯅꯩꯌꯦꯕꯀꯣ ꯅꯪꯅ ꯑꯗꯨꯒꯤꯗꯤ ꯀꯩꯁꯨ ꯋꯥꯅ ꯂꯩꯇꯦ ꯑꯗꯣ ꯄꯩꯁꯥꯕꯨꯗꯤ ꯊꯤꯀꯣ ꯑꯗꯨ ꯑꯣꯏꯔꯒꯁꯨ ꯌꯥꯝꯕ ꯅꯠ ꯇꯦ ꯑꯗꯨꯝ ꯒꯥꯔꯤ ꯑꯃꯃꯝꯗ ꯂꯨꯄꯥ ꯆꯥꯝꯃ ꯆꯥꯝꯃ꯭ꯔꯥ ꯌꯥꯡꯈꯩ ꯌꯥꯡꯈꯩꯔꯥ ꯑꯗꯨ ꯈꯛꯇꯅꯦꯕꯀꯣ ꯅꯪ ꯑꯗꯨ ꯃꯣꯏꯅ ꯑꯗꯨꯝ ꯁꯦꯟꯅꯔꯒ ꯈꯥꯝꯕꯝꯗ ꯊꯝꯒꯅꯦꯕꯀꯣ ꯑꯗꯨꯗꯒꯤ ꯈꯥꯝꯃꯒ ꯃꯣꯏꯒꯤ ꯕꯣꯠꯇ ꯇꯣꯡꯉꯅꯤ ꯕꯣꯠꯀꯤꯁꯨ ꯄꯩꯁꯥꯗꯤ ꯊꯤꯌꯦ ꯑꯗꯣ ꯑꯗꯨꯃꯥꯏꯅ ꯇꯧꯔ ꯆꯠꯇꯣꯏꯅꯦ
ꯎꯝ ꯑꯗꯨꯅꯦ ꯑꯩꯅ ꯍꯪꯅꯤꯡꯉꯤꯁꯦ ꯍꯥꯏꯕꯗꯤ ꯅꯣꯏ ꯁꯤꯗꯒꯤ ꯒꯥꯔꯤ ꯆꯠꯂꯅꯤ ꯑꯗꯣ ꯈꯥꯝꯕ ꯈꯣꯠꯄ ꯍꯥꯏꯗꯤ ꯃꯐꯝ ꯑꯃ ꯂꯩꯒꯅꯤꯅ ꯑꯗꯨ ꯅꯣꯏ ꯊꯦꯡꯅꯔꯤꯁꯤ ꯑꯩꯈꯣꯏꯒꯤ ꯍꯤꯊꯥꯡꯐꯝꯗ ꯊꯦꯡꯅꯔꯤꯔꯣ ꯅꯠꯇ꯭ꯔꯒꯅ ꯃꯣꯏꯒꯤ ꯃꯌꯨꯝꯗ ꯍꯥꯏꯗꯤ ꯃꯐꯝ ꯒꯥꯔꯤ ꯈꯥꯝꯕꯝꯗꯨꯗ ꯈꯦꯝ ꯊꯦꯡꯅꯔꯤꯔꯣ ꯑꯗꯨ ꯀꯝꯃꯥꯏ ꯇꯧꯔꯤꯅꯣꯕ
ꯑꯥ ꯑꯩꯈꯣꯏꯅ ꯆꯠꯄꯁꯦ ꯑꯗꯨꯝ ꯃꯌꯨꯝꯗ ꯆꯪꯗꯦꯕꯀꯣ ꯃꯣꯏ ꯑꯗꯨꯝ ꯂꯩꯔꯝꯃꯦꯕꯀꯣ ꯃ ꯃꯐꯝꯗꯨꯗ ꯂꯩꯔꯝꯃꯦ ꯍꯥꯏꯕꯗꯤ ꯃꯣꯏꯒꯤꯁꯨ ꯀꯣ ꯃꯣꯏꯅ ꯈꯪꯅꯕ ꯕꯣꯠ ꯂꯩꯒꯅꯦꯕꯀꯣ ꯑꯩꯈꯣꯏꯅ ꯌꯧꯔꯒ ꯒꯥꯔꯤꯁꯦ ꯈꯥꯝꯃ ꯃꯇꯨꯡꯗ ꯑꯩ ꯀꯔꯝꯕ ꯕꯣꯠꯇ ꯇꯣꯡꯗꯣꯏꯅꯣ ꯍꯥꯏꯕꯁꯤ ꯃꯣꯏꯗ ꯐꯣꯟ ꯇꯧꯔꯅꯦꯕꯀꯣ ꯃꯣꯏꯗ ꯐꯣꯟ ꯇꯧ ꯑꯦꯑꯥꯎ ꯑꯩꯈꯣꯏ ꯌꯧꯔꯦ ꯁꯨꯃꯥꯏ ꯁꯨꯃꯥꯏꯅ ꯇꯧꯔꯦ ꯍꯥꯏꯔꯅꯦꯕꯀꯣ ꯑꯗꯨꯗ ꯃꯣꯏꯅ ꯑꯩꯈꯣꯏꯅ ꯕꯨꯛ ꯇꯧꯔꯤꯕ ꯃꯣꯏ ꯃꯐꯝꯒꯤ ꯃꯃꯤꯡꯗꯣ ꯍꯥꯏꯔꯅꯦꯕ ꯍꯥꯏꯕꯗ ꯃꯃꯤꯡ ꯊꯣꯟꯗꯣꯏꯅꯦꯕꯀꯣ ꯅꯪꯒꯤ ꯅꯪꯒꯤ ꯃꯥꯒꯤ ꯃꯥꯒꯤ ꯃꯃꯤꯡꯁꯦ ꯊꯣꯟꯗꯣꯏꯅꯤ ꯃꯃꯤꯡ ꯇꯣꯉꯥꯟ ꯇꯣꯉꯥꯟꯅ ꯂꯩꯗꯣꯏꯕ ꯑꯦ ꯅꯣꯏ ꯀꯔꯤꯒꯤꯅꯣ ꯍꯥꯏꯔꯒꯁꯤꯗ ꯑꯩꯈꯣꯏꯅ ꯑꯩꯈꯣꯏ ꯑꯗꯨꯒꯤꯅꯦ ꯍꯥꯏꯗꯤ ꯑꯣ ꯅꯣꯏꯒꯤ ꯕꯣꯠꯇꯤ ꯁꯣꯝꯗꯅꯦ ꯍꯥꯏꯔꯛꯑꯅꯤꯀꯣ ꯑꯗꯨꯝ ꯃꯣꯏ ꯑꯗꯨꯗ ꯂꯩꯕ ꯃꯌꯥꯝꯗꯨꯅ ꯑꯗꯨꯒ ꯉꯥꯏꯔꯅꯤ ꯑꯗꯨꯒ ꯑꯗꯨꯃꯥꯏꯅ ꯄꯥꯎ ꯐꯥꯎꯅꯗꯣꯏꯅꯤ ꯃꯣꯏ ꯃꯤꯗꯨꯅ ꯗꯥꯏꯔꯦꯛ ꯅꯠꯇꯦꯕꯀꯣ ꯕꯣꯠꯀꯤ ꯁꯥꯔꯚꯤꯁꯁꯨ ꯇꯣꯉꯥꯟꯅ ꯂꯩꯌꯦꯕ ꯃꯥ ꯃꯥꯅ ꯕꯨꯛ ꯍꯥꯏꯕꯗꯤ ꯃꯥꯏ ꯃꯥꯏ ꯆꯥꯟꯅꯕ ꯆꯥꯟꯅꯕ ꯕꯨꯛ ꯕꯣꯠ ꯊꯝꯖꯕ ꯍꯥꯏ ꯇꯥꯔꯦꯀꯣ ꯑꯗꯣ ꯑꯗꯨꯃꯥꯏꯅ ꯇꯧꯋꯤ
ꯍꯣꯏ ꯑꯗꯨ ꯑꯩꯅ ꯍꯪꯅꯤꯡꯉꯤꯁꯦ ꯅꯣꯏ ꯑꯗꯨꯝ ꯍꯥꯏꯕꯗꯤ ꯇꯣꯡꯕ ꯕꯣꯠꯁꯨ ꯍꯥꯏꯅ ꯕꯣꯠꯅꯕꯨꯗꯤ ꯍꯥꯏꯔꯕꯅꯤꯅ ꯑꯗꯨꯝ ꯑꯩꯈꯣꯏꯒꯤ ꯀꯩꯅꯣ ꯇꯧꯔꯒ ꯂꯣꯏꯔꯝꯃꯅꯦꯕ ꯑꯗꯣ ꯈꯔ ꯑꯃꯗꯤꯀꯣ ꯑꯩꯈꯣꯏꯒꯤ ꯍꯤ ꯑꯅꯤ ꯑꯗꯨꯝ ꯁꯝꯖꯤꯟꯅꯔꯒ ꯑꯗꯨꯃꯥꯏꯅ ꯇꯣꯡꯉꯥ ꯆꯠꯄ ꯈꯣꯠꯄ ꯇꯧꯕꯗꯣ ꯑꯗꯨ ꯌꯥꯎꯋꯦ ꯑꯗꯨ ꯅꯣꯏ ꯇꯣꯡꯉꯤꯗꯣ ꯍꯤꯗ ꯇꯣꯡꯉꯤꯔ ꯅꯠꯇ꯭ꯔꯒꯅ ꯑꯩꯈꯣꯏꯒꯤ ꯌꯥꯝ ꯈꯔ ꯊꯨꯅ ꯊꯧꯕꯤ ꯑꯃ ꯈꯔ ꯑꯌꯥꯡꯕꯤꯗ ꯇꯣꯡꯕ꯭ꯔꯥ
ꯑꯩꯈꯣꯏꯒꯤꯁꯦ ꯃꯤ ꯌꯥꯝꯕꯅꯤꯅ ꯍꯤꯗ ꯆꯠꯄꯗꯣ ꯈꯤꯇꯪ ꯐꯔꯛ ꯇꯥꯏꯕꯀꯣ ꯄꯣꯠꯁꯨ ꯌꯥꯝꯃꯦ ꯃꯤꯁꯨ ꯌꯥꯝꯃꯦꯀꯣ ꯑꯩꯈꯣꯏ ꯇꯔꯥ ꯑꯣꯏꯕꯅꯤꯅ ꯑꯗꯨꯅ ꯑꯩꯈꯣꯏꯗꯤ ꯀꯩꯅꯣ ꯇꯧꯔꯒ ꯊꯥꯎ ꯊꯥꯛꯑꯒ ꯏꯟꯖꯤꯟ ꯉꯪꯉꯒ ꯆꯠꯄꯗꯣ ꯑꯗꯨꯗꯨꯗ ꯆꯠꯂꯦꯕꯀꯣ ꯑꯗꯨꯝ ꯃꯤꯅꯤꯠ ꯇꯔꯥꯃꯉꯥ ꯀꯨꯟꯃꯨꯛꯀꯤ ꯆꯥꯡ ꯆꯠꯂꯦ ꯍꯥꯏꯕ ꯇꯥꯔꯦ ꯑꯥ ꯅꯨꯃꯤꯗꯥꯡꯗꯁꯨ ꯑꯣꯏꯌꯦꯕꯀꯣ ꯑꯩꯈꯣꯏꯅ ꯊꯨꯡꯕꯗꯣ ꯑꯗꯨꯒꯤ ꯑ ꯂꯝꯕꯤꯗꯨꯁꯨ ꯈꯤꯇꯪ ꯐ ꯉꯥꯎꯒꯤꯕꯒꯤ ꯊꯩꯗꯣꯛ ꯊꯩꯖꯤꯟ ꯈꯤꯇꯪ ꯑꯗꯨꯝ ꯃꯣꯏꯁꯨ ꯑꯗꯨꯝ ꯉꯥꯎꯕ ꯌꯥꯎꯋꯦꯕꯀꯣ ꯑꯗꯨꯃꯥꯏꯟ ꯇꯧꯑꯦ ꯀꯨꯏꯅ ꯉꯥꯎꯕ ꯅꯠꯇꯕ ꯑꯗꯨꯝ ꯊꯩꯗꯣꯛ ꯊꯩꯖꯤꯟ ꯈꯔ ꯇꯧꯅꯕ ꯍꯥꯏꯇꯥꯔꯦ ꯑꯗꯨꯅ ꯑꯗꯨꯗ ꯆꯠꯂꯦ ꯑꯗꯣ ꯍꯧꯖꯤꯛꯇꯤ ꯍꯤꯗꯨꯗꯤ ꯄꯥꯛꯅ ꯂꯩꯇ꯭ꯔꯦ ꯍꯥꯏꯕꯗꯤ ꯃꯤꯁ ꯁꯦ ꯑꯅꯝꯕꯅ ꯃꯤꯁꯦ ꯃꯉꯥꯗ ꯇꯥꯗꯅ ꯂꯣꯏꯅ ꯂꯥꯛꯅꯕꯅꯤꯅꯀꯣ ꯍꯤꯗ ꯆꯠꯄꯗꯣ ꯈꯤꯇꯪ ꯀꯩꯅꯣ ꯑꯣꯏ ꯈꯣꯠꯂꯦꯅ ꯑꯗꯨꯒꯤ ꯑꯗꯨꯝ ꯕꯣꯠ ꯉꯥꯛꯇꯗꯤ ꯑꯣꯏꯔꯦ ꯑꯅꯝꯕꯅ
ꯑꯣ ꯍꯥꯏꯗꯤ ꯍꯤꯗꯥ ꯆꯠꯄꯒꯤꯁꯨ ꯇꯣꯉꯥꯟꯕ ꯃꯍꯥꯎ ꯑꯃ ꯂꯩꯕꯅꯦꯕꯀꯣ ꯍꯥꯏꯗꯤ ꯃꯤ ꯈꯔꯅ ꯀꯤꯔꯝꯒꯅꯤ ꯑꯩꯗꯤ ꯊꯑꯣꯏꯅ ꯍꯥꯏꯗꯤꯃꯨꯛ ꯍꯨꯖꯤꯛꯀꯤ ꯅꯪꯒꯤ ꯇꯣꯡꯕꯗꯣ ꯑꯗꯨꯒꯤ ꯃꯍꯨꯠꯇ ꯍꯤ ꯇꫭꯡꯕꯅ ꯍꯦꯟꯅ ꯅꯨꯡꯉꯥꯏꯑꯦꯕ ꯍꯤ ꯇꯣꯡꯕ ꯀꯥꯟꯗ ꯑꯩꯈꯣꯏꯗ ꯏꯁꯥꯗ ꯑꯃ ꯀꯩ ꯍꯥꯏꯅꯤ ꯌꯥꯝ ꯅꯨꯡꯉꯥꯏꯕ ꯑꯗꯥꯒꯤ ꯌꯥꯝꯅ ꯏꯁꯥꯁꯦ ꯍꯥꯏꯗꯤ ꯑꯋꯥ ꯄꯣꯠ ꯊꯥꯕ ꯀꯩ ꯍꯥꯏꯅꯤ ꯌꯥꯝꯅ ꯍꯥꯏꯗꯤ ꯏꯪꯙꯕꯗꯣ ꯑꯗꯨꯃꯥꯏ ꯑꯣꯏꯌꯦꯕꯀꯣ ꯍꯥꯏꯗꯤ ꯍꯤ ꯇꯣꯡꯕꯁꯤ ꯌꯥꯝ ꯁꯥꯡꯉꯨꯗ꯭ꯔꯥꯒꯁꯨ ꯃꯥ ꯈꯤꯇꯪ ꯇꯣꯡꯉꯨꯕꯗꯣ ꯍꯣꯏ ꯃꯤ ꯈꯔꯗꯤ ꯀꯤꯕ ꯈꯣꯠꯄꯒꯁꯦ ꯇꯧꯅꯩꯕꯀꯣ ꯑꯗꯨꯃꯥꯏ ꯂꯦꯡꯕ ꯈꯣꯠꯄ ꯇꯧꯕꯁꯨ ꯌꯥꯎꯋꯦꯕꯀꯣ ꯑꯩꯗꯤ ꯍꯤ ꯇꯣꯡꯕꯁꯦ ꯌꯥꯝ ꯅꯨꯡꯉꯥꯏ ꯀꯤꯁꯨ ꯀꯤꯗꯦꯕꯀꯣ ꯑꯗꯨꯗꯨꯒ ꯍꯥꯏꯕꯗꯤ ꯍꯣꯏ ꯏꯊꯟꯗꯅ ꯊꯧꯒ ꯍꯥꯏꯗꯤ ꯀꯤꯅꯤ ꯑꯗꯣ ꯃꯤ ꯊꯑꯣꯏꯅ ꯃꯣꯏ ꯇꯧꯕꯤꯔꯒ ꯆꯠꯄꯅꯤꯅꯀꯣ ꯑꯗꯨꯃꯥꯏꯅ ꯅꯨꯡꯉꯥꯏ ꯍꯣꯏ ꯑꯗꯨꯗꯨꯅ ꯌꯥꯝ ꯅꯨꯡꯉꯥꯏꯕ ꯑꯃ ꯑꯣꯏꯕꯗꯣ ꯍꯤ ꯇꯣꯡꯕꯗꯨꯗꯒꯤ ꯑꯃꯗꯨꯗꯤ ꯑꯗꯨꯝ ꯉꯥꯛꯇꯪ ꯖ꯭ꯔ ꯇꯣꯡꯊꯣꯛꯎꯔꯅꯤ ꯑꯗꯨꯒ ꯅꯨꯡꯉꯥꯏꯚꯝ ꯂꯧꯕꯝ ꯏꯈꯪ ꯈꯪꯗꯕꯗꯣ ꯑꯗꯨꯃꯥꯏ ꯇꯧꯕ ꯑꯗꯨꯃꯥꯏ ꯑꯣꯏꯕꯒꯤ ꯁꯨꯝ ꯍꯪꯉꯤꯅꯦꯕꯀꯣ ꯍꯣꯏ ꯑꯗꯣ ꯃꯣꯏ ꯃꯐꯝꯗꯨꯗ ꯑꯗꯨꯝ ꯇꯣꯉꯥꯟꯅ ꯌꯧꯔꯦ ꯍꯥꯏ ꯇꯥꯔꯁꯨ ꯃꯣꯏ ꯇꯣꯉꯥꯟꯅ ꯑꯗꯨꯒꯤ ꯑꯗꯨꯝ ꯄꯩꯁꯥ ꯅꯨꯡꯁꯥꯗꯤ ꯃꯣꯏꯅ ꯄꯤꯔꯤꯔꯥ ꯅꯣꯏ ꯀꯩꯅꯣꯒꯤ ꯀꯛꯄꯗ ꯄꯨꯂꯞ ꯌꯥꯎꯔꯤꯔꯥ
ꯑꯗꯨꯒꯤ ꯑꯣꯏꯅꯗꯤ ꯍꯥꯏꯕꯗꯤ ꯑꯩꯈꯣꯏꯅ ꯁꯤ ꯁꯤ ꯁꯤꯒꯤ ꯕꯣꯠꯁꯤꯃꯗ ꯇꯣꯡꯉꯅꯤ ꯍꯥꯏꯕꯒꯤ ꯑꯀꯛꯅꯕꯁꯤ ꯂꯩꯇꯦꯕꯀꯣ ꯍꯥꯏꯕꯗꯤ ꯍꯠꯇꯨꯒꯤꯅ ꯈꯪꯅꯔꯤꯁꯦ ꯕꯣꯠ ꯑꯃꯈꯛꯇꯪ ꯅꯠꯇꯦꯕ ꯑꯍꯨꯝ ꯃꯔꯤ ꯑꯗꯨꯝ ꯂꯩꯗꯣꯏꯅꯦꯕ ꯑꯗꯨꯅ ꯑꯗꯨꯒꯤ ꯄꯩꯁꯥꯗꯤ ꯑꯩꯈꯣꯏꯅ ꯇꯣꯡꯉꯤꯕ ꯅꯨꯃꯤꯠꯇꯨꯗ ꯇꯣꯡꯉꯤꯕ ꯄꯣꯠꯇꯣ ꯑꯗꯨꯗ ꯑꯗꯨꯃꯥꯏ ꯇꯣꯉꯥꯟꯅ ꯊꯤꯑꯦꯕꯀꯣ ꯑꯗꯨꯒ ꯍꯤꯒꯤ ꯃꯇꯥꯡꯗꯣ ꯑꯩꯒꯗꯤ ꯈꯤꯇꯪ ꯃꯥꯟꯅꯔꯦ ꯑꯩꯁꯨ ꯍꯤ ꯑꯣꯏꯅ ꯆꯠꯅꯤꯡꯉꯦꯕꯀꯣ ꯉꯁꯥꯏꯒꯤ ꯕꯣꯠꯇꯨ ꯇꯧꯉ ꯆꯠꯈꯤꯕꯁꯦ ꯅꯨꯡꯉꯥꯏꯕꯝꯁꯨ ꯈꯪꯗꯦ ꯑꯗꯨꯒ ꯑꯗꯨꯝ ꯌꯧꯈꯤꯕꯅꯁꯨ ꯍꯥꯥꯟꯂꯦ ꯃꯦꯟꯃꯥꯟ ꯑꯝꯇ ꯇꯥꯗꯕꯗꯣꯀꯣ ꯌꯥꯝꯅ ꯃꯐꯝꯗꯣ ꯑꯩꯈꯣꯏꯒꯤ ꯆꯥꯅꯤꯡ ꯇꯥꯅ ꯀꯩꯅꯣ ꯂꯧꯁꯤꯟꯐꯝ ꯈꯪꯗꯕꯗꯣ ꯑꫭꯏ ꯑꯣꯏꯌꯦꯕꯀꯣ ꯑꯗꯨꯅ ꯑꯩꯁꯨ ꯍꯤꯗꯤ ꯇꯣꯡꯅꯤꯡꯉꯦ ꯑꯗꯨ ꯀꯤꯕꯗꯤ ꯐꯥꯎꯋꯦ ꯑꯗꯨ ꯑꯣꯏꯔꯒꯁꯨ ꯑꯩ ꯇꯣꯡꯅꯤꯡꯕꯅ ꯍꯦꯜꯂꯦ ꯍꯤꯁꯤꯗꯤꯀꯣ ꯑꯗꯨꯒ ꯑꯗꯨꯃꯥꯏꯅꯗꯤ ꯂꯩ ꯑꯩꯒꯤ ꯃꯣꯠꯇꯁꯨ
ꯍꯣꯏ ꯑꯗꯨꯅꯤ ꯍꯤ ꯇꯣꯝꯕ ꯅꯨꯡꯉꯥꯏꯕꯅꯦꯕꯀꯣ ꯑꯗꯣ ꯑꯩꯅ ꯍꯪꯅꯤꯡꯉꯤꯁꯦ ꯑꯗꯨꯝ ꯍꯥꯏꯕꯗꯤ ꯑ ꯅꯣꯏ ꯀꯩꯅꯣ ꯇꯧꯕ ꯃꯐꯝ ꯀꯩꯅꯣ ꯑꯩꯅ ꯍꯧꯖꯤꯛ ꯍꯪꯒꯦ ꯇꯧꯔꯝꯕꯗꯨ ꯀꯥꯎꯈ꯭ꯔꯦꯅꯦ ꯑꯣ ꯍꯣꯏ ꯑꯗꯨꯃ ꯂꯩꯗꯅꯀꯣ ꯍꯥꯏꯗꯤ ꯅꯣꯏꯅ ꯍꯦꯛ ꯑ ꯅꯣꯏꯒꯤ ꯃꯐꯝꯗꯨ ꯌꯧꯕ ꯀꯥꯟꯗ ꯅꯣꯏꯗꯨꯅ ꯏꯍꯥꯟ ꯍꯥ ꯍꯥꯟꯕ ꯑꯣꯏꯕ꯭ꯔꯥ ꯑꯗꯩ ꯃꯃꯥꯡꯗ ꯍꯥꯏꯗꯤ ꯅꯣꯏ ꯌꯧꯗ꯭ꯔꯤꯀꯥꯟꯗ ꯑꯇꯣꯞ ꯑꯇꯣꯞꯄ ꯂꯩꯍꯧꯕ꯭ꯔꯥ ꯀꯃꯥꯏ ꯇꯧꯏ ꯏꯍꯥꯟ ꯍꯥꯟꯕꯗꯨ ꯅꯣꯏꯒꯤꯗꯨꯅ ꯑꯣꯏꯕ꯭ꯔꯥ ꯀꯃꯥꯏ ꯇꯧꯏ
ꯑꯥ ꯏꯍꯥꯟ ꯍꯥꯟꯕ ꯍꯥꯏꯁꯦ ꯑꯗꯨꯃꯥꯏꯅ ꯑꯣꯏꯗ꯭ꯔꯦꯕꯀꯣ ꯑꯗꯨꯝ ꯍꯥꯏꯕꯗꯤ ꯂꯩꯔꯤꯁꯦꯜ ꯂꯥꯏꯟ ꯑꯃꯗ ꯂꯩꯕ ꯅꯠꯇꯦꯕꯀꯣ ꯑꯗꯨꯝ ꯑꯥ ꯗꯣꯠ ꯗꯣꯠ ꯗꯣꯠ ꯑꯣꯏꯔꯒ ꯄꯨꯡꯆꯥꯏ ꯆꯥꯏꯊꯣꯛꯑꯒ ꯂꯩꯕꯅꯦꯕꯀꯣ ꯌꯥꯝ ꯀꯟꯅ ꯂꯥꯞꯅꯕꯗꯤ ꯑꯣꯏꯔꯣꯏꯕꯀꯣ ꯅꯣꯏ ꯌꯨꯝꯗꯨꯗꯒꯤ ꯑꯃ ꯑꯣꯏꯍꯧꯔꯒꯗꯤ ꯅꯣꯏ ꯃꯃꯥꯡꯗ ꯂꯩꯕ ꯍꯦꯟꯄꯝꯗꯣ ꯑꯗꯨꯋꯥꯏ ꯗ ꯑꯃ ꯂꯩꯔꯅꯤꯀꯣ ꯑꯗꯥꯒꯤ ꯅꯣꯏꯒꯤ ꯃꯅꯤꯡꯒꯤ ꯌ ꯀꯩꯅꯣ ꯅꯣꯏꯒꯤ ꯑꯥ ꯑꯥ ꯑꯣꯖꯥ ꯑꯃ ꯑꫭꯜꯔꯦꯗ ꯂꯩꯕ ꯍꯦꯟꯄꯝꯗꯣ ꯑꯗꯨꯋꯥꯏꯗ ꯑꯃ ꯑꯣꯏꯔ ꯁꯤ ꯁꯨꯃꯥꯏꯅ ꯑꯗꯨꯒꯤ ꯆꯥꯡꯁꯤꯗꯀꯣ ꯈꯤꯇꯪ ꯈꯤꯇꯪ ꯂꯥꯞꯅꯔꯒꯁꯨ ꯌꯥꯝ ꯀꯟꯅ ꯂꯥꯞꯅꯕ ꯑꯣꯏꯔꯣꯏꯕꯀꯣ ꯑꯗꯨꯅ ꯑꯗꯨꯝ ꯑꯩꯈꯣꯏꯒꯤꯁꯤꯅ ꯀꯃꯥꯏꯅ ꯇꯧꯏ ꯍꯥꯏꯕꯗ ꯑꯩꯈꯣꯏꯒꯤꯁꯦ ꯑꯗꯨꯝ ꯃꯌꯥꯏꯃꯛꯇꯤ ꯅꯠꯇꯦ ꯃꯇꯥꯏꯗꯒꯤꯗꯤ ꯑꯣꯏꯔꯒꯁꯨ ꯑꯃꯨꯛ ꯃꯤ ꯈꯔꯗꯤ ꯑꯃꯨꯛ ꯇꯥꯕꯗꯨ ꯑꯣꯏꯌꯦꯕꯀꯣ ꯃꯌꯥꯏꯃꯛꯇꯤ ꯑꯣꯏꯔꯣꯏꯗꯣꯔꯤꯕ ꯑꯗꯨꯒ ꯑꯗꯨꯝ ꯑꯩꯈꯣꯏꯒꯤ ꯑꯅꯛꯄꯗ ꯑꯩꯈꯣꯏꯅ ꯌꯥꯝ ꯅꯛꯅ ꯑꯗꯨꯝ ꯂꯥꯎꯅꯕꯗ ꯇꯥꯟꯅꯕ ꯃꯣꯏꯅ ꯏꯁꯩ ꯊꯥꯔꯛ ꯄ ꯑꯗꯨꯝ ꯇꯥꯕ ꯈꯣꯠꯄ ꯇꯧꯕꯁꯦ ꯇꯔꯦꯠꯃꯨꯛꯀꯤ ꯆꯥꯡ ꯑꯗꯨꯃꯥꯏꯅ ꯁꯨꯏꯌꯦꯕꯀꯣ ꯑꯗꯨ ꯄꯨꯟꯅ ꯑꯈꯣꯏꯗꯨꯗꯒꯤ ꯎꯕꯁꯤꯗꯤ ꯀꯨꯃꯥꯊꯣꯏꯗꯤ ꯎꯏꯌꯦꯕꯀꯣ ꯍꯠꯁꯦ ꯑꯗꯨꯒ ꯑꯗꯨꯃꯥꯏꯅ ꯀꯨꯃꯥꯊꯣꯏꯃꯨꯛꯇꯤ ꯎꯕ ꯐꯪꯉꯦ ꯑꯗꯨꯒ ꯑꯈꯣꯏꯗꯨꯅ ꯌꯥꯝ ꯃꯇꯥꯏꯃꯛꯇꯤ ꯅꯠꯇꯦ ꯑꯗꯨꯝ
ꯍꯣꯏ ꯑꯗꯨ ꯑꯩ ꯍꯪꯅꯤꯡꯉꯤꯁꯦ ꯑꯗꯣ ꯃꯣꯏꯒꯤ ꯌꯨꯝ ꯁꯥꯕꯁꯦ ꯍꯥꯏꯗꯤ ꯑꯈꯣꯏ ꯎꯕꯥꯛꯀꯨꯝꯕꯅ ꯁꯥꯕ꯭ꯔꯥ ꯅꯠꯇ꯭ꯔꯒꯅ ꯑꯈꯣꯏꯒꯤ ꯅꯍꯥꯋꯥꯏꯒꯤ ꯊꯥꯏꯅꯒꯤ ꯌꯨꯝꯁꯥ ꯑꯈꯣꯏ ꯀꯩꯅꯣꯒꯨꯝꯕ ꯁꯟꯊꯤꯒꯨꯝꯕ ꯀꯩꯒꯨꯝꯕ ꯂꯩꯉꯣꯏꯒꯨꯝꯕ ꯇꯧꯔ ꯇꯩꯔ ꯁꯥꯕ ꯑꯗꯨꯃꯥꯏꯅ ꯁꯥꯕ꯭ꯔꯥ ꯅꯪ ꯉꯁꯥꯏ ꯗꯣꯂꯥꯟ ꯁꯥꯏꯌꯦꯁꯨ ꯍꯥꯏꯐꯦꯠ ꯍꯥꯏꯒ꯭ꯔꯦꯕꯀꯣ ꯗꯣꯂꯥꯟꯁꯤꯁꯨ ꯎꯕꯥꯛꯅ ꯑꯗꯨꯝ ꯁꯥꯕ꯭ꯔꯥ ꯀꯃꯥꯏꯟ ꯇꯧꯋꯤ
ꯍꯧꯖꯤꯛꯁꯦ ꯍꯥꯟꯅꯗꯤ ꯎꯕꯥꯛꯅꯒ ꯁꯥꯟꯅꯔꯝꯃꯦꯕꯀꯣ ꯎ ꯋꯥꯅ ꯍꯥꯏꯕ ꯇꯥꯔꯦꯀꯣ ꯑꯗꯣ ꯋꯥꯅ ꯁꯥꯕꯁꯦ ꯃꯣꯏ ꯀꯨꯏꯅ ꯆꯠꯇꯦ ꯍꯥꯏꯌꯦꯕꯀꯣ ꯑꯗꯨꯝ ꯍꯥꯏꯕꯗꯤ ꯅꯨꯡꯁꯥꯗ ꯏꯁꯤꯡꯗ ꯇꯧꯔꯒ ꯑꯗꯨꯝ ꯂꯩꯔꯛꯄꯅꯤꯅ ꯀꯨꯏꯅ ꯆꯠꯇꯦ ꯁꯤꯟꯗꯣꯛꯇꯕ ꯌꯥꯗꯦꯅ ꯍꯥꯏꯌꯦꯕꯀꯣ ꯐꯖꯕꯗꯤ ꯋꯥꯅ ꯁꯥꯕꯁꯤꯅꯗꯤ ꯌꯥꯝ ꯊꯤꯅ ꯐꯖꯕꯗꯤ ꯍꯦꯜꯂꯦ ꯌꯦꯡꯕꯗꯀꯣ ꯍꯥꯏꯕꯗꯤ ꯑꯥ ꯃꯐꯝꯁꯤꯒ ꯌꯥꯝ ꯆꯥꯅꯕ ꯆꯨꯅꯕ ꯑꯣꯏꯕꯗꯣ ꯑꯣꯏꯌꯦꯕꯀꯣ ꯑꯗꯨꯒ ꯂꯩꯕꯥꯛꯅ ꯁꯟꯊꯤꯅ ꯇꯧꯕꯗꯨꯗꯤ ꯏꯁꯤꯡ ꯃꯌꯥꯏꯗ ꯑꯣꯏꯕꯅꯤꯅ ꯑꯗꯨꯒꯤ ꯀꯩꯅꯣꯗꯨꯗꯤ ꯇꯧꯗ꯭ꯔꯦ ꯑꯗꯣ ꯍꯧꯖꯤꯛ ꯇꯧꯅꯔꯤꯁꯦ ꯑꯅꯝꯕꯅ ꯖꯤꯡꯒꯥ ꯑꯃ ꯑꯥ ꯈꯤꯇꯪ ꯃꯁꯛ ꯐꯖꯕ ꯖꯤꯡꯒ ꯑꯃ ꯂꯩꯕꯅꯦ ꯑꯗꯨꯒꯨꯝꯕꯅ ꯁꯥꯕ ꯑꯃ ꯅꯠꯇ꯭ꯔꯒ ꯄ꯭ꯂꯥꯏꯅ ꯁꯥꯕ ꯑꯃ ꯇꯧꯋꯦꯕꯀꯣ ꯑꯈꯣꯏꯒꯤꯗꯨꯗꯤ ꯌꯣꯠꯁꯨ ꯌꯥꯎꯋꯦꯕꯀꯣ ꯌꯣꯠꯅ ꯑꯅꯝꯕ ꯌꯣꯠꯀ ꯑꯅꯝꯕꯅ ꯍꯧꯖꯤꯛ ꯁꯥꯏꯁꯦ ꯌꯣꯠ ꯉꯥꯛꯇꯅꯦꯕꯀꯣ ꯑꯗꯨꯅ ꯃꯊꯛ ꯁꯥꯔꯒꯁꯨ ꯌꯣꯠ ꯑꯣꯏꯕꯅꯤꯅ ꯑꯗꯨꯝ ꯀꯟꯖꯨ ꯀꯟꯕ ꯑꯗꯒꯤ ꯈꯪꯗꯦ ꯑꯗꯨꯝ ꯃꯣꯏꯗꯁꯨ ꯈꯤꯇꯪ ꯂꯥꯏꯅ ꯊꯣꯛꯄꯗꯣ ꯇꯧꯕ ꯃꯥꯜꯂꯦꯕꯀꯣ ꯌꯣꯠꯅ ꯁꯥꯕꯅꯦ ꯖꯤꯡꯒꯗꯨꯅ ꯑꯗꯨꯒ ꯈꯨꯝꯕꯅ ꯖꯤꯡꯒꯅ ꯈꯨꯝꯕ ꯍꯥꯏꯇꯥꯔꯦ ꯑꯗꯨꯃꯥꯏꯅ ꯇꯧꯕ
ꯑꯣ ꯍꯥꯏꯕꯗꯤ ꯑꯗꯨꯝ ꯃꯐꯝꯗꯨꯒ ꯌꯦꯡꯅ ꯇꯥꯔꯦꯗꯅ ꯍꯥꯏꯗꯣꯛ ꯏꯅꯒ ꯀꯨꯞꯄꯒ ꯑꯗꯒꯤ ꯀꯩꯅꯣꯅꯒ ꯋꯥꯅꯒ ꯁꯥꯕ ꯑꯣꯏꯇꯥꯔꯗꯤ ꯌꯦꯡꯕ ꯀꯥꯟꯗ ꯑꯃ ꯊꯥꯏꯅꯉꯩꯒꯤ ꯑꯗꯨꯝ ꯍꯥꯏꯗꯤ ꯌꯥꯝꯅ ꯅꯨꯡꯁꯤꯕ ꯀꯩꯅꯣꯝ ꯑꯃ ꯅꯤꯡꯁꯤꯡꯕꯒꯤ ꯇꯥꯏꯞꯇ ꯃꯥꯟꯕꯗꯣ ꯑꯗꯨꯃꯥꯏ ꯑꯣꯏꯗꯣꯏꯅꯦ ꯑꯗꯣ ꯍꯧꯖꯤꯛꯀꯥꯟꯗꯤ ꯑꯃꯨꯛ ꯑꯗꯨꯒꯨꯝꯕꯗꯣ ꯍꯥꯏ ꯗꯤ ꯑꯗꯨꯝ ꯍꯣꯏ ꯁꯤꯟꯗꯕ ꯌꯥꯗ ꯑꯋꯥꯕ ꯑꯗꯨꯝ ꯑꯣꯏꯕꯅꯤ ꯄꯩꯁꯥꯁꯨ ꯆꯪꯗꯣꯏꯅꯤꯅ ꯍꯥꯏꯕꯗꯤ ꯏꯁꯤꯡ ꯃꯌꯥꯏꯗ ꯁꯥꯕ ꯍꯥꯏꯁꯨ ꯑꯗꯨꯒꯨꯝꯕ ꯄꯣꯠ ꯍꯣꯟꯗꯣꯛ ꯍꯣꯟꯖꯤꯟ ꯀꯩꯗꯧꯕ ꯃꯌꯥꯝ ꯑꯗꯨꯝ ꯋꯥ ꯀꯟꯅ ꯀꯨꯏꯅ ꯆꯠꯄ ꯑꯗꯨꯃꯥꯏꯅ ꯁꯥꯒꯤꯕꯅꯕꯨꯗꯤ ꯐꯩꯑꯦꯕꯀꯣ ꯑꯗꯨ ꯃꯣꯏ ꯃꯈꯥꯗꯗꯤ ꯑꯗꯨꯝ ꯀꯩꯅ ꯍꯥꯏꯗꯤ ꯀꯩꯝꯇ ꯍꯥꯞꯇꯕꯗꯤ ꯑꯗꯨꯝ ꯁꯥꯥꯏꯔꯥ ꯅꯠꯇ꯭ꯔꯒ ꯃꯈꯥ ꯏꯁꯤꯡ ꯃꯅꯨꯡꯁꯤꯗ ꯑꯈꯣꯏꯒꯤꯀꯣ ꯌꯣꯠꯀꯨꯝꯕꯅꯤ ꯀꯩꯒꯨꯝꯕꯅꯤ ꯈꯪꯗꯦ ꯑꯗꯨꯝ ꯑꯃ ꯍꯥꯟꯅ ꯃꯈꯣꯡꯒꯨꯝꯕ ꯑꯣꯏꯅꯕ ꯑꯗꯨꯃꯥꯏ ꯊꯤꯟꯕ꯭ꯔꯥ ꯅꯠꯇ꯭ꯔꯒ ꯃꯇꯥꯏꯗꯒꯨꯝꯕ ꯑꯗꯨꯝ ꯍꯥꯏꯗꯤ ꯋꯥꯒꯨꯝꯕ ꯀꯩꯒꯨꯝꯕ ꯌꯨꯡꯉꯒ ꯊꯧꯔꯤ ꯇꯧꯔꯒ ꯐꯥꯕ ꯈꯣꯠꯄ꯭ꯔꯥ ꯀꯩꯁꯨ ꯂꯦꯡꯗꯅ ꯂꯩꯔꯤꯗꯣ ꯀꯃꯥꯏꯅ ꯇꯧꯒꯦꯕ ꯈꯪꯕ꯭ꯔꯣ
ꯃꯣꯏꯒꯤꯁꯦ ꯃꯣꯏꯅ ꯍꯥꯏꯕꯗ ꯂꯦꯡ ꯑꯈꯣꯏꯒꯤꯗꯤ ꯆꯥꯎꯕꯒꯤꯁꯨ ꯂꯦꯡꯕꯁꯦ ꯈꯤꯇꯪ ꯑꯥ ꯋꯥꯠꯄꯅꯦꯕꯀꯣ ꯑꯗꯨ ꯃꯣꯏꯅ ꯂꯦꯡꯗꯅꯕ ꯑꯗꯨꯝ ꯃꯣꯏꯅ ꯃꯈꯥꯗ ꯅꯨꯡ ꯑꯆꯧꯕꯁꯦ ꯀꯤꯔ ꯀꯤꯔꯒ ꯌꯥꯟꯗꯩ ꯍꯥꯏꯌꯦꯕꯀꯣ ꯑꯗꯨꯒ ꯊꯧꯔꯤꯅꯁꯨ ꯐꯥꯏ ꯋꯥꯁꯨ ꯌꯨꯡꯉꯒ ꯐꯥꯏꯑꯦꯁꯨ ꯍꯥꯏꯌꯦꯕꯀꯣ ꯑꯗꯨꯒ ꯈꯤ ꯇꯪ ꯄꯤꯛꯄ ꯑꯗꯒꯤ ꯑꯥ ꯑꯗꯨꯃꯥꯏꯅ ꯇꯧꯕꯗꯨꯗꯤ ꯑꯗꯨꯝ ꯑꯥ ꯈꯤꯇꯪ ꯈꯤꯇꯪ ꯂꯦꯡꯕ ꯌꯥꯎꯋꯤ ꯂꯦꯡꯕ ꯌꯥꯎꯋꯤ ꯍꯥꯏꯕꯗꯤ ꯑꯗꯨꯝ ꯍꯥꯟꯅ ꯑꯈꯣꯏꯅ ꯁꯤꯗ ꯌꯧꯕꯗ ꯈꯤꯇꯪ ꯂꯥꯞꯅꯕꯅꯦꯕꯀꯣ ꯃꯐꯝ ꯑꯃꯁꯦ ꯑꯗꯣ ꯃꯣꯏꯒꯤꯗꯣ ꯈꯤꯇꯪ ꯈꯤꯇꯪ ꯈꯤꯇꯪ ꯆꯪꯁꯤꯜꯂꯛꯄꯗꯒꯤ ꯑꯩꯈꯣꯏꯒ ꯈꯔ ꯅꯛꯁꯤꯟꯅꯒ꯭ꯔꯦꯕꯀꯣ ꯑꯗꯒꯤ ꯐꯨꯝꯗꯤꯅꯒ ꯂꯣꯏꯅ ꯀꯣꯏꯁꯤꯜꯂꯝꯕꯁꯨ ꯑꯗꯨꯝ ꯌꯥꯎꯋꯦꯕꯀꯣ ꯅꯨꯡꯁꯤꯠꯅ ꯄꯥꯏꯔꯛꯄꯁꯤꯗꯀꯣ ꯑꯗꯣ ꯑꯗꯨꯃꯥꯏꯅ ꯇꯧꯋꯤ ꯑꯗꯣ ꯃꯈꯥꯒꯤ ꯑꯣꯏꯅꯗꯤ ꯍꯦꯛ ꯏꯁꯤꯡꯗ ꯊꯥꯖꯤꯟꯕꯗꯤ ꯅꯠꯇꯦꯕꯀꯣ ꯑꯥ ꯑꯩꯈꯣꯏꯒꯤ ꯗꯔꯝ ꯂꯩꯗꯅꯀꯣ ꯗꯔꯝꯁꯦ ꯃꯣꯏꯅ ꯍꯥꯏꯕꯗ ꯑꯈꯣꯏꯗ ꯁꯥꯕꯗ ꯆꯪꯉꯤ ꯗꯔꯝ ꯀꯩꯅꯣꯃꯨꯛ ꯆꯪꯉꯦ ꯍꯥꯏ ꯆꯥꯝꯃꯗꯒꯤ ꯀꯨꯟꯊ꯭ꯔꯥ ꯈꯇꯪ ꯇꯥꯏ ꯍꯥꯏꯕꯀꯣ ꯗꯔꯝꯁꯦ ꯍꯥꯟꯅ ꯂꯣꯏꯅ ꯀꯤꯔꯒ ꯇꯥꯎꯍꯜꯂꯦꯗꯅꯀꯣ ꯗꯔꯝ ꯃꯊꯛꯁꯤꯗ ꯎꯄꯥꯛꯁꯦ ꯑꯃꯨꯛ ꯍꯥꯞꯄꯅꯤ ꯑꯗꯨꯒ ꯑꯃꯨꯛ ꯁꯥꯕꯅꯦꯕꯀꯣ ꯑꯗꯨꯅ ꯅꯪꯅ ꯑꯥ ꯂꯦꯝꯕ ꯈꯣꯠꯄꯁꯦ ꯈꯤꯇꯪ ꯋꯥꯠꯂꯦ ꯑꯩꯈꯣꯏꯗꯨꯒꯤ ꯑꯣꯏꯅꯗꯤ ꯆꯥꯎꯈꯤꯕꯒ ꯑꯗꯒꯤ ꯃꯣꯏꯅꯁꯨ ꯐꯥꯕꯒ ꯅꯨꯡꯅ ꯀꯩ ꯀꯩꯅ ꯇꯧꯔꯒ ꯐꯥꯕꯅꯤꯅꯀꯣ ꯂꯦꯡꯕ ꯈꯣꯠꯄꯗꯤ ꯈꯤꯇꯪ ꯋꯥꯠꯂꯦ ꯑꯗꯨꯕꯨ ꯂꯦꯡꯕ ꯋꯥꯠꯂꯦ ꯍꯥꯏ ꯁꯦ ꯍꯧꯖꯤꯛꯀꯤ ꯃꯊꯛ ꯀꯥꯈꯠꯄ ꯈꯣꯠꯄ ꯇꯧꯕꯁꯤꯗ ꯌꯣꯠꯁꯤꯗ ꯈꯤꯇꯪ ꯀꯟꯅ ꯀꯥꯈꯠꯂꯒꯗꯤ ꯑꯗꯨꯝ ꯍꯤꯞ ꯇꯨꯝꯕ ꯃꯇꯝꯗꯗꯤ ꯍꯦꯟꯅ ꯃꯈꯣꯟ ꯊꯣꯛꯑꯦꯕꯀꯣ ꯑꯥ ꯑꯗꯨꯒ ꯌꯥꯝ ꯀꯟꯅ ꯂꯦꯡꯕ ꯅꯠꯇ꯭ꯔꯒꯁꯨ ꯑꯗꯨꯒ ꯃꯣꯏꯒꯤ ꯋꯥꯁꯔꯨꯝꯗꯨꯗꯤ ꯈꯤꯇꯪ ꯀꯩꯅꯣ ꯂꯦꯡꯉꯦ ꯍꯥꯏꯕꯗꯤ ꯑꯗꯨꯝ ꯃꯅꯤꯡꯁꯨ ꯑꯣꯏꯕꯀꯣ ꯃꯇꯣꯟ ꯑꯣꯏꯕ ꯍꯥꯏꯇꯥꯥꯔꯦ ꯃꯇꯣꯟ ꯍꯥꯏ ꯃꯅꯤꯡ ꯍꯥꯏꯒꯗ꯭ꯔꯥ ꯑꯗꯨ ꯑꯣꯏꯕꯒꯤ ꯑꯗꯨꯒ ꯌꯥꯝ ꯀꯟꯅꯁꯨ ꯑꯗꯨꯋꯥꯏꯗꯨꯅ ꯃꯤꯗꯣ ꯂꯦꯛꯄ ꯈꯣꯠꯄ ꯇꯧꯔꯣꯏꯗꯝꯅꯤꯅ ꯃꯣꯏꯅꯁꯨ ꯑꯥ ꯀꯩꯅꯣꯒꯨꯝꯕ ꯀꯌꯥ ꯍꯥꯞꯇꯕ ꯃꯥꯜꯂꯦꯕꯀꯣ ꯑꯗꯨꯅ ꯈꯤꯇꯪ ꯂꯦꯡꯉꯦ ꯑꯗꯨꯝ ꯂꯦꯡꯕ ꯍꯥꯏꯁꯦ ꯌꯥꯝ ꯀꯟꯅ ꯅꯠꯇꯦ ꯑꯗꯨꯝ ꯍꯥꯏꯔꯤ ꯍꯥꯏꯔꯤ ꯈꯔ ꯈꯔ ꯇꯧꯕ ꯌꯥꯎꯔꯛꯑꯦ ꯃꯔꯛ ꯃꯔꯛꯇꯀꯣ ꯑꯗꯨꯃꯥꯏꯅ ꯑꯣꯏ
ꯍꯣꯏ ꯑꯗꯨꯅꯤ ꯍꯥꯏꯕꯗꯤ ꯃꯤꯗꯤ ꯑꯗꯨꯃꯥꯏꯅ ꯍꯥꯏꯅꯩꯌꯦꯕꯀꯣ ꯍꯥꯏꯗꯤ ꯃꯆꯥ ꯃꯆꯥ ꯃꯩꯁꯨ ꯑꯗꯨꯝ ꯅꯛꯁꯤꯟꯅꯔ ꯅꯣꯡꯉꯥꯜꯂꯀꯥꯟꯗ ꯑꯗꯨꯝ ꯑꯗꯨꯃꯥꯏꯅ ꯌꯥꯎꯋꯦ ꯑꯗꯨꯝ ꯅꯣꯡꯂꯩ ꯅꯨꯡꯁꯤꯠ ꯀꯨꯝꯕ ꯂꯥꯛꯄ ꯀꯥꯟꯗꯗꯤ ꯃꯆꯥ ꯃꯆꯥ ꯃꯈꯩꯗꯣ ꯀꯤ ꯀꯤꯖꯅꯦꯕ ꯍꯥꯏꯕꯗꯤ ꯑꯗꯨꯝ ꯂꯥꯛꯏꯗꯅ ꯍꯧꯖꯤꯛ ꯅꯣꯡꯂꯩ ꯅꯨꯡꯁꯤꯠ ꯃꯇꯝ ꯑꯣꯏꯕꯅꯤꯅ ꯑꯗꯨꯝ ꯇꯝꯕ ꯉꯝꯗꯦ ꯑꯃꯨꯛ ꯀꯟꯅ ꯀꯟꯅ ꯁꯤꯠꯄ ꯌꯥꯎꯋꯅꯤꯅ ꯑꯗꯨꯃꯥꯏꯅ ꯂꯣꯏ ꯍꯨꯝꯗꯣꯛꯈ꯭ꯔꯗꯤ ꯃꯣꯏꯁꯨ ꯑꯗꯨꯒꯤ ꯀꯤꯕ ꯈꯣꯠꯄꯁꯨ ꯐꯥꯎꯔꯝꯒꯅꯦꯕ ꯃꯆꯥ ꯃꯆꯥ ꯃꯌꯥꯝꯗꯗꯤ ꯍꯣꯏ ꯑꯆꯧꯕꯕꯨꯗꯤ ꯇꯨꯝꯕ ꯈꯣꯠꯄ ꯇꯧꯕ ꯀꯥꯟꯗ ꯈꯔꯕꯨꯗꯤ ꯋꯥꯔꯅꯦꯕꯀꯣ ꯍꯣꯏ ꯑꯗꯨꯅꯤ ꯍꯥꯏꯁꯦ ꯑꯗꯣ ꯑꯩꯅ ꯍꯪꯅꯤꯡꯉꯤꯁꯦ ꯃꯣꯏꯒꯤ ꯀꯩ ꯀꯩ ꯍꯥꯏꯈ꯭ꯔꯦ ꯃꯣꯏꯒꯤ ꯁꯨꯃꯥꯡꯒꯨꯝꯕ ꯀꯩꯒꯨꯝꯕ ꯃꯥꯡꯒꯣꯟꯒꯨꯝꯕ ꯈꯔꯁꯨ ꯑꯗꯨꯝ ꯊꯝꯅꯩ ꯍꯥꯏ ꯑꯗꯨꯝ ꯑꯗꯨ ꯌꯥꯎꯕ꯭ꯔꯣ ꯀꯃꯥꯏꯅ ꯇꯧꯒꯦ
ꯑꯩꯈꯣꯏꯗꯨꯒꯤ ꯑꯣꯏꯅꯗꯤ ꯌꯥꯝ ꯆꯥꯎꯅ ꯂꯩꯑꯦ ꯁꯨꯃꯥꯡ ꯑꯣꯏꯅ ꯑꯃ ꯂꯩꯔꯦ ꯑꯗꯨꯒ ꯃꯥꯡꯒꯣꯟ ꯑꯣꯏꯅ ꯑꯃꯁꯨ ꯌꯥꯎꯋꯦ ꯁꯨꯃꯥꯡꯒꯤ ꯃꯈꯥꯗꯁꯨ ꯈꯤꯇꯪ ꯍꯦꯛ ꯀꯥꯈꯠꯂꯛꯄꯒ ꯏꯁꯤꯡꯒ ꯐꯨꯝꯗꯤꯒ ꯍꯥꯏꯗꯤ ꯌꯥꯝ ꯀꯟꯅ ꯊꯥꯗꯕ ꯑꯗꯨꯅ ꯎꯄꯥꯛ ꯑꯃꯈꯛꯇꯪ ꯊꯥꯕ ꯑꯗꯨꯅ ꯅꯪꯅ ꯂꯦꯡꯕꯗ ꯑꯗꯨꯝ ꯂꯦꯡꯍꯟꯒꯦꯁꯨ ꯌꯥꯕ ꯍꯥꯏꯕ ꯃꯐꯝ ꯑꯣꯏꯌꯦꯕꯀꯣ ꯑꯗꯨꯅ ꯑꯗꯩ ꯏꯁꯤꯡ ꯈꯤꯇꯪ ꯆꯣꯠꯀꯦ ꯍꯥꯏꯔꯁꯨ ꯌꯥꯕ ꯑꯩꯈꯣꯏ ꯈꯨꯃꯤꯠ ꯁ꯭ꯋꯥꯏꯕꯧ ꯑꯃ ꯄꯨꯊꯍꯟꯒꯦꯁꯨ ꯌꯥꯏꯕꯀꯣ ꯑꯗꯨꯋꯥꯏꯒꯤ ꯃꯈꯥꯗꯨꯅ ꯑꯗꯩ ꯈꯤꯇꯪ ꯀꯥꯈꯠꯂꯒꯅ ꯑꯃꯨꯛ ꯄꯨꯊꯔꯣꯏꯗꯣꯏꯕ ꯑꯗꯨꯃꯥꯏꯅ ꯇꯧꯕ ꯑꯃ ꯂꯩꯔꯦ ꯑꯗꯨꯒꯤ ꯍꯦꯛ ꯀꯥꯈꯠꯂꯛꯒ ꯑꯃꯨꯛ ꯈꯤꯇꯪ ꯋꯥꯡꯉꯒ ꯁꯨꯃꯥꯡ ꯑꯣꯏꯅꯕ ꯆꯥꯎꯅ ꯑꯃ ꯂꯩꯔꯦ ꯑꯗꯨꯗꯩ ꯑꯃꯨꯛ ꯈꯤꯇꯪ ꯆꯪꯉꯒ ꯃꯥꯡꯒꯣꯟꯅ ꯑꯃꯨꯛ ꯂꯩꯔꯦꯕꯀꯣ ꯌꯥꯝ ꯆꯥꯎꯋꯦ ꯑꯩꯈꯣꯏ ꯃꯐꯝꯗꯨꯗꯤ ꯑꯗꯨꯗꯣ ꯃꯣꯏꯅ ꯍꯧꯖꯤꯛꯤ ꯍꯨꯝꯗꯣꯛ ꯍꯨꯝꯖꯤꯟ ꯇꯧꯕꯗꯣ ꯑꯗꯨꯝ ꯌꯥꯎꯋꯦ ꯍꯥꯏꯕꯀꯣ ꯀꯨꯏꯗꯔꯤ ꯍꯥꯏꯌꯦ ꯍꯟꯗꯛꯇꯁꯨ ꯑꯗꯨꯃꯥꯏꯅ ꯑꯃ ꯍꯨꯝꯗꯣꯛꯄꯗꯒꯤ ꯑꯗꯨꯕꯨꯗꯤ ꯃꯣꯏ ꯃꯌꯥꯝ ꯆꯪꯉꯒ ꯑꯗꯨꯝ ꯑꯃꯨꯛ ꯆꯤꯡꯊꯣꯛ ꯆꯤꯡꯁꯤꯟ ꯇꯧꯕꯤ ꯍꯥꯏꯌꯦꯕꯀꯣ ꯑꯗꯨꯅ ꯑꯉꯥꯡꯈꯩꯗꯣ ꯇꯨꯝꯊꯈ꯭ꯔꯕ ꯖꯥꯠꯅꯤꯗ ꯇꯨꯝꯊꯈ꯭ꯔꯕ ꯅꯣꯡꯉꯥꯜꯂꯀꯥꯟꯗ ꯃꯣꯏꯅ ꯂꯩꯔꯤꯗꯨꯅ ꯑꯃꯨꯛ ꯃꯣꯏꯅ ꯑꯍꯥꯟꯕ ꯕꯣꯠ ꯇꯣꯡꯉꯤꯕ ꯃꯐꯝꯗꯣ ꯑꯗꯨꯗ ꯑꯃꯨꯛ ꯂꯩꯔꯝꯕꯖꯥꯠꯅꯤꯗ ꯑꯗꯨꯒꯤ ꯃꯣꯏꯗꯣ ꯁꯨꯝ ꯍꯥꯏꯕꯗꯤ ꯀꯩꯅꯣ ꯉꯔꯥꯡꯗꯤ ꯀꯩꯅꯣ ꯑꯃꯌꯥꯏꯗ ꯂꯩꯍꯧꯕꯅꯦ ꯑꯩꯈꯣꯏꯁꯦ ꯃꯇꯥꯏꯗ ꯀꯃꯥꯏꯅ ꯂꯩꯔꯝꯃꯤꯅꯣ ꯈꯣꯠꯂꯤꯅꯣ ꯑꯗꯣ ꯑꯅꯝꯕꯅ ꯍꯨꯝꯕꯁꯤꯀꯣ ꯃ